ꯑꯦ ꯄ
ꯑꯩ ꯏꯆꯦꯒꯨꯝꯕꯅꯤꯅꯦ ꯅꯪꯁꯨ ꯑꯁ ꯃꯥ ꯉꯁꯥꯏ ꯂꯥꯎꯔꯛꯈꯤ ꯃꯌꯥꯝꯗꯨꯣ ꯑꯩ ꯈꯜꯂꯨꯕꯗ
ꯑꯗꯨꯅ ꯍꯌꯦꯡ ꯑꯃꯨꯛ ꯏꯀꯥꯟꯗ ꯑꯗꯨꯝ ꯌꯥꯎꯔꯗꯣꯏꯅꯦ
ꯏ ꯑꯥ ꯏ ꯑꯥ ꯋꯥ ꯀꯩꯗꯣ ꯅꯣꯡ ꯑꯃꯨꯛ ꯄꯩꯉꯩ ꯂꯥꯛꯑꯦ ꯅꯨꯡꯁꯤꯠ ꯑꯃ ꯀꯜꯂꯦ
ꯑꯩꯈꯣꯏꯗꯤꯅ ꯑꯩꯈꯣꯏꯗꯣ ꯉꯁꯥꯏ ꯋꯥꯛꯀꯤꯡ ꯆꯠꯂꯨꯒꯦ ꯇꯧꯔꯝꯃꯦꯕꯀꯣ ꯑꯗꯅꯦ ꯅꯣꯡꯗꯣ ꯀꯩꯅꯣ ꯇꯥꯔꯛꯑꯕ ꯑꯗꯩ ꯆꯠꯇ꯭ꯔꯦ ꯋꯥꯛꯀꯤꯡ
ꯑꯁ ꯀꯔꯤꯅꯣ ꯍꯥꯏꯣꯏꯗꯤ ꯅꯨꯡꯁꯤꯠꯁꯦ
ꯑꯗꯣ ꯋꯥꯔꯤ ꯂꯤꯕꯤꯒꯦꯁꯦ ꯑꯩ ꯉꯁꯥꯏ ꯋꯥꯔꯤꯗꯣ ꯀꯩꯅꯣ ꯇꯧꯕ ꯑꯩꯈꯣꯏ ꯑ ꯑꯍꯥꯟꯕ ꯐꯥꯔꯁ ꯁꯦꯃꯤꯁꯇꯔꯒ ꯁꯦꯀꯦꯟ ꯁꯦꯃꯤꯁꯇꯔꯒꯗꯣ
ꯑꯝ
ꯑꯗꯨꯗ ꯑꯦꯟ ꯑꯦꯁ ꯑꯦꯁꯀ ꯌꯣꯒꯒꯅꯦꯕ ꯑꯣꯏꯍꯜꯂꯝꯃꯤꯁꯦ ꯑꯗꯨꯗꯩ ꯊꯥꯔꯠ ꯁꯦꯃꯤꯁꯇꯔꯗ ꯑꯃꯨꯛ ꯑꯅꯧꯕ ꯑꯃꯨꯛ ꯂꯥꯛꯑꯗꯣꯏꯅꯦꯕ ꯑꯗꯣ ꯑꯅꯧꯕ ꯁꯕꯖꯦꯛꯇꯣ ꯀꯩ ꯀꯩ ꯑꯣꯏꯗꯣꯏꯅꯣ ꯍꯥꯏꯕꯗꯣ ꯑꯦꯛꯖꯥꯝ ꯊꯥꯔꯑꯣ ꯑꯣꯏꯅ ꯈꯟꯗꯣꯏ ꯗꯧꯔꯤꯕ ꯑꯗꯨꯒꯤ
ꯥꯎꯝ ꯕꯦꯔꯥꯅꯤꯅꯦ
ꯑꯗꯨꯏ ꯍꯪꯆꯤꯠꯇꯨ ꯑꯦꯛꯖꯥꯝ ꯊꯥꯅꯤ ꯍꯥꯏꯕ ꯑꯇꯣꯞꯄ ꯑꯇꯣꯞꯄ ꯏꯁ꯭ꯀꯨꯜ ꯅꯠꯇ꯭ꯔꯅ ꯀꯣꯂꯦꯖꯇꯒꯤ ꯑꯣꯖꯥ ꯂꯥꯛꯑꯒ ꯇꯧꯍꯜꯂꯕ ꯅꯠꯇ꯭ꯔꯅ ꯑꯩꯈꯣꯏ ꯀꯣꯂꯦꯖ ꯒꯤ ꯃꯁꯥꯟꯅ ꯁꯦꯝꯖꯕ ꯑꯗꯨꯃꯥꯏꯅ ꯇꯧꯗꯣꯏꯅꯤ ꯂꯥꯏꯔꯤꯛ ꯄꯥꯎ ꯇꯝꯍꯧꯗ꯭ꯔꯦ ꯑꯦꯛꯖꯥꯝ ꯍꯥꯟꯅ ꯃꯥꯊꯥꯕꯨ
ꯀꯔꯤ ꯅꯠꯇꯦ ꯀꯔꯤꯅꯣ ꯃꯣꯏꯅ ꯈꯜꯂꯤ ꯋꯥꯈꯜꯁꯤꯕꯨ
ꯑꯩꯈꯣꯏ ꯑꯥꯔꯠꯁꯀꯤ ꯌꯥꯎꯗꯦ ꯑꯩꯈꯣꯏ ꯀꯩꯅꯣ ꯇꯧꯗꯕꯅꯦꯅꯦ ꯅꯪ
ꯑ ꯂꯣꯟꯁꯤ
ꯏꯃꯥꯅꯕꯤ
ꯍꯥꯎ ꯇꯥꯏꯌꯦ ꯂꯣꯟꯁꯤ ꯀꯩꯅꯣꯝ ꯏꯇꯧ ꯇꯧꯔꯨꯕ ꯍꯥꯏꯇꯥꯔꯦ ꯑꯩꯁꯦ ꯉꯥꯛꯇꯪ ꯀꯣꯛꯁꯦ ꯈꯤꯇꯪ ꯇꯔꯡ ꯃꯥꯂꯪ ꯑꯝꯗ ꯂꯩꯔꯨꯕ
ꯍꯣꯏ ꯍꯥꯏꯔꯣꯛ
ꯈꯪ ꯈꯪꯍꯦꯛ ꯈꯪꯉꯨꯔꯍꯦ ꯍꯧꯖꯤꯛꯀꯤ ꯃꯇꯥꯡꯗꯨꯗꯤ
ꯑꯗꯨ ꯅꯪ ꯅꯪꯅ ꯑꯍꯨꯝ ꯁꯨꯔꯗ꯭ꯔꯣ ꯑꯅꯤ ꯁꯨꯔꯕ ꯁꯤꯒ
ꯑꯪ
ꯑꯅꯤ ꯑꯗꯨꯏꯗꯤ ꯑꯍꯨꯝ ꯑꯃ ꯋꯥꯠꯂꯤꯗꯣꯏꯕ
ꯎꯨꯝ
ꯑꯁ ꯅꯪ ꯉꯥꯏꯕ ꯋꯥꯗꯣꯔꯤꯍꯦ ꯑꯩꯗꯤ ꯁꯠ ꯁꯠ ꯉꯥꯡꯉꯣ ꯑꯗꯨꯑꯣꯏꯗꯤ ꯅꯋꯥꯗꯣ
ꯕ꯭꯭ꯔꯦꯡ ꯕ꯭ꯔꯥꯡ ꯕ꯭ꯦꯡ ꯕ꯭ꯔꯥꯡ ꯇꯧꯔꯛꯇꯒ ꯍꯧꯖꯤꯛ ꯑꯩꯅꯥ
ꯅꯣꯏ ꯍꯧꯗꯣꯡ ꯃꯆꯥꯗꯣ ꯀꯃꯥꯏꯅ ꯇꯧꯔꯝꯅꯣ
ꯑꯩꯈꯣꯏ ꯍꯧꯗꯣꯡꯁꯦ ꯐꯅ ꯌꯥꯝ ꯆꯥꯎꯔꯦꯕꯣ
ꯀꯌꯥꯝ ꯆꯥꯎꯔꯦ ꯋꯥꯔꯤ ꯑꯃ ꯂꯤꯕꯤꯔꯥ ꯅꯦꯅꯦ ꯍꯣꯏꯅꯦ ꯀꯣ ꯍꯧꯗꯣꯡ ꯑꯃ ꯃꯆꯥ ꯑꯅꯤꯈꯛ ꯄꯨꯔ ꯊꯝꯃꯝꯃꯤꯕ ꯆꯦꯟꯊꯣꯛꯑꯦꯗꯕꯨꯅꯦꯀꯣ ꯈꯪꯉ ꯄ‌ꯔꯥ ꯃꯪꯒꯛꯁꯝꯗ ꯊꯧꯔꯤ ꯀꯤꯔ ꯊꯝꯂꯩ ꯀꯥ ꯃꯅꯨꯡꯗ
ꯅꯤꯅꯦ ꯍꯣꯏꯒꯤ ꯍꯣꯏ ꯍꯧꯗꯣꯝꯆꯥ ꯃꯣꯏ ꯂꯧꯔꯨꯕꯩꯔꯣ ꯍꯥꯏꯁꯦ ꯐꯔꯦ
ꯃꯉꯛꯁꯝꯗꯣ ꯊꯧꯔꯤ ꯀꯤꯔꯥ ꯑꯩꯈꯣꯏꯗꯣ ꯑꯆꯥꯇꯥꯄ ꯂꯩ ꯆꯪꯕ ꯑꯗꯨꯗꯅꯦꯀꯣ ꯃꯉꯛꯁꯝꯗ ꯊꯧꯔꯤ ꯀꯤꯔ ꯊꯝ ꯂꯩꯔꯝꯃꯤꯕ
ꯐꯔꯗꯨꯝ ꯅꯨꯡꯉꯥꯏꯔꯤꯅꯦ ꯋꯥꯁꯦ
ꯆꯦꯟꯊꯣꯛꯏ ꯑꯗꯨꯏ
ꯀꯥꯗꯥꯏꯗꯩ ꯂꯧꯔꯤꯖꯥ ꯃꯣꯏꯗꯤ
ꯈꯪꯗꯦ
ꯀꯔꯤ ꯋꯥꯈꯜꯂꯣꯟ ꯂꯥꯛꯄꯗꯣ ꯍꯧꯗꯣꯡꯒ ꯌꯣꯛꯅꯤꯡꯉꯛꯏꯁꯤꯅ
ꯈꯪꯗꯦꯅ
ꯈꯜꯂꯨꯕꯗ ꯋꯥꯈꯜꯁꯦ ꯇꯅꯤꯛ ꯇꯅꯤꯛ ꯇꯧꯏ
ꯈꯪꯗꯦ ꯀꯔꯤ ꯈꯜꯂꯤꯕꯅꯣ ꯗꯦꯠ ꯗꯦꯠ ꯐꯣꯔꯇꯤꯟꯗꯅ ꯀꯣꯏꯕ ꯆꯠꯂꯅꯤ ꯅꯪꯁꯤ ꯐꯤꯞꯇꯤꯟꯗꯨꯅ ꯀꯔꯤ ꯂꯩꯕ
ꯐꯤꯞꯇꯤꯟꯗ ꯀꯔꯤꯝ ꯂꯩꯇꯦ
ꯑꯇꯩ ꯁꯤꯛꯁꯇꯤꯟꯅ ꯑꯃꯨꯛ ꯀꯥꯡꯆꯤꯡꯕ ꯑꯃꯨꯛ ꯆꯠꯂꯅꯤ
ꯑꯪ
ꯊ ꯆ ꯆꯅꯥ ꯆꯤꯟꯁꯤ ꯆ ꯇꯥꯅꯤꯇꯦꯍꯦ
ꯄꯣꯛꯅꯐꯝ ꯂꯝ
ꯎꯝ ꯎꯝ ꯎꯝ ꯅꯣꯡꯃꯇ ꯅꯠꯇꯦ ꯅꯪ ꯆꯥꯕ ꯆꯠꯄꯗꯤ ꯑꯩ ꯊꯦꯡꯅꯔꯦꯕꯀꯣ ꯆꯥꯕ ꯆꯠꯄꯗꯤ ꯊꯦꯡꯅꯔꯦ ꯑꯗꯨꯒ ꯀꯥꯡ ꯆꯤꯡꯕ ꯀꯥꯡ ꯆꯤꯡꯕꯒ ꯍꯥꯏꯗꯨꯗꯤ ꯅꯪ ꯑꯩꯅ ꯏꯃꯥ ꯄꯣꯛꯄꯗꯒꯤꯩ ꯅꯪ ꯁꯛ ꯌꯥꯝ ꯀꯨꯏꯅ ꯄꯨꯜꯂꯛꯄꯗ ꯑꯃꯨ ꯎꯖꯗꯔꯤ
ꯅꯪ ꯎꯗꯕꯩ ꯋꯥꯅꯤꯅ ꯃꯤ ꯑꯩꯈꯣꯏꯗ ꯀꯥꯡꯒꯤ ꯆꯀꯥꯗꯨ ꯂꯥꯏꯕꯛꯇ ꯀꯤꯠ ꯀꯤꯠ ꯅꯝꯃꯤꯕꯅꯤ
ꯂꯥꯏꯕꯛꯇꯤ ꯀꯤꯠ ꯀꯤꯠꯅꯃꯤꯕ ꯆꯀꯥ ꯊꯥꯡꯒꯠꯂꯒ
ꯅꯠꯇꯦ ꯆꯀꯥꯗꯨꯗ ꯈꯨꯠꯅ ꯁꯣꯛꯍꯟꯗꯕꯃꯤ ꯃꯤꯅꯦ ꯆꯀꯥꯒꯤꯗꯤ
ꯑꯗꯨ ꯍꯥꯏꯌꯨ ꯌꯥꯗ꯭ꯔꯥ ꯅꯪ ꯆꯀꯥ ꯊꯥꯡꯒꯠꯗ ꯅꯝꯃꯤ ꯆꯀꯥ ꯅꯃꯤ
ꯀꯣꯛꯁꯁ ꯊꯣꯛ ꯍꯥꯞꯄ ꯄꯨꯔ ꯂꯥꯛꯄꯅꯦ ꯑꯩ ꯀꯣꯛꯊꯛꯇ ꯊꯥꯡꯒꯠꯀꯦꯒꯁꯤꯗꯤ ꯑꯂꯥꯏꯕꯅꯦ ꯑꯩꯈꯣꯏꯗꯤ ꯆꯠꯊꯠ ꯆꯠꯇꯠ ꯆꯠ
ꯅꯆꯤꯟꯊꯤꯒꯥꯟ ꯑꯗꯣ ꯇꯣꯡꯉꯤ ꯅꯪ ꯅꯠꯇ꯭ꯔꯥ
ꯑꯦ ꯑꯗꯨꯗꯣ ꯍꯥꯏꯍꯩꯗꯤꯅꯦ ꯑꯗꯨꯃꯥꯏꯅ
ꯑꯦ ꯑꯩꯗꯤ ꯑꯁꯦꯡꯕ ꯍꯥꯏꯕꯅꯤ
ꯁꯣꯔꯤ ꯒꯣꯠ ꯍꯥꯏꯌꯨ
ꯁꯣꯔꯤ ꯒꯣꯠ
ꯑꯗꯨꯅꯦ ꯑꯗꯨꯃꯥꯏꯅ ꯍꯥꯏꯒ ꯑꯗꯨꯣꯏꯅꯤ ꯍꯥꯏꯗꯤ ꯑꯩꯈꯣꯏꯅ ꯀꯔꯤꯒꯨꯝꯕ ꯂ ꯃꯣꯏꯗꯤ
ꯑꯗꯨꯏ ꯒꯣꯠ ꯏꯁꯄꯦꯂꯤꯡ ꯇꯧꯔꯛꯑꯣ
ꯏꯃ ꯑꯗꯨꯗꯤ ꯍꯩꯇꯦꯍꯦ ꯀꯔꯤꯅ ꯍꯧꯕꯅꯣ ꯗꯤꯅ ꯍꯧꯕ꯭ꯔꯣ
ꯌꯦꯠꯅꯥ
ꯏꯍꯦ ꯑꯗꯨ ꯈꯤꯇꯪ ꯃꯈꯥ ꯇꯥꯔꯛꯑꯣ ꯖꯦꯗꯤ
ꯖꯦꯠ ꯋꯥꯏ ꯑꯦꯛꯁ
ꯑꯩꯁ ꯑꯩ ꯉꯁꯤꯗꯒꯤ ꯑꯩ ꯏꯃꯥꯟꯅꯕꯤꯅ ꯇꯥꯛꯄꯗꯒꯤ ꯑꯩ ꯑꯃꯗꯤ ꯉꯁꯤꯗꯒꯤ ꯋꯥꯍꯩ ꯍꯥꯏꯕ ꯒꯣꯠ ꯍꯥꯏꯕ ꯋꯥꯍꯩꯁꯦ ꯈꯪꯉꯦ
ꯑꯗꯣ ꯑꯩꯉꯣꯟꯗ ꯇꯝꯃꯨ ꯅꯪꯅ ꯅꯪ ꯀꯔꯤ ꯇꯝꯗꯧꯔꯤꯦ ꯍꯥꯏꯕ ꯒ꯭ꯔꯦꯖꯨꯑꯦꯁꯟ ꯂꯣꯏꯔꯒ
ꯑꯩꯗꯤ ꯏꯁ꯭ꯄꯣꯀꯟ
ꯏꯁꯄꯣꯀꯟꯒ ꯂꯣꯏꯅꯅ ꯀꯔꯤ ꯇꯝꯅꯦꯕ
ꯏꯁꯄꯣꯀꯟꯒ ꯂꯣꯏꯅꯅ ꯑꯥ ꯃꯤꯒꯤ ꯃꯤꯔꯝꯗ ꯆꯠꯄ ꯉꯝꯕ
ꯑꯗꯨ ꯃꯤꯔꯝꯗ ꯆꯠꯄ ꯉꯝꯅꯕ ꯑꯩꯉꯣꯟꯒꯤ ꯑꯣꯏꯅ ꯇꯝꯃꯨ ꯄꯩꯁꯥ ꯇꯤꯡꯅ ꯇꯝꯃꯨꯒꯅ ꯍꯥꯏꯒꯦ ꯇꯧꯕ
ꯌꯥꯏ ꯌꯥꯏ ꯇꯥꯛꯄ ꯌꯥꯎ ꯉꯁꯤꯗ ꯍꯧꯔꯣ ꯇꯥꯛꯄ ꯍꯧꯔꯣ ꯑꯁ ꯑꯩꯈꯣꯏ ꯆꯦꯗꯤ ꯅꯍꯥꯟ ꯅꯪꯗꯤ ꯏꯁꯩ ꯃꯇꯦꯛ ꯑꯃꯝꯇꯁꯨ ꯁꯛꯂꯛꯇꯦ ꯑꯩꯈꯣꯏ ꯆꯦꯗꯤ ꯉꯁꯥꯏꯗꯒꯤ ꯁꯔꯨꯛ ꯆꯥꯝꯃ ꯆꯥꯝꯃ ꯏꯁꯩꯒꯛꯇ ꯑꯩꯅ ꯑꯁ ꯑꯩꯗꯤ ꯏꯆꯦꯒꯤꯣꯟ ꯑꯐꯕ ꯈꯣꯟꯖꯦꯜꯗ ꯇꯥꯅꯤꯡꯕꯅꯤ ꯉꯍꯥꯛꯇꯪ ꯋꯥꯔꯤ ꯅꯅꯥꯎꯁꯤꯕꯨ ꯏꯁꯩ ꯑꯃꯝꯇꯪ ꯁꯛꯆꯤꯟꯕꯤꯔꯛ ꯍꯥꯏꯔꯨꯗꯅ ꯃꯥꯗꯤꯛ
ꯑꯗꯨꯗꯤ ꯑꯗꯨꯗꯤ ꯅꯪ ꯃꯥꯅ ꯅꯃꯥꯟꯅꯕꯤ ꯑꯩ ꯋꯥꯔꯦ ꯏꯁꯩ ꯁꯛꯑꯁꯨꯝꯛ ꯇꯨꯝꯕ ꯌꯥꯕ꯭ꯔꯥ ꯌꯦꯡꯒꯦ
ꯅꯠꯇꯦ ꯏꯃꯥꯟꯅꯕꯤ ꯅꯪꯅ ꯑꯝꯛꯇꯪ ꯁꯨꯝꯕꯤꯔꯛꯀꯗꯧꯁꯦ ꯑꯩ ꯑꯠꯇꯦ ꯑꯩ ꯑꯝꯇꯪ
ꯑꯦ ꯑꯩꯗꯤ ꯂꯥꯏꯔꯤꯛ ꯄꯥꯕ ꯋꯥꯔꯦ ꯍꯥꯏꯕꯅꯤꯗ
ꯂꯥꯏꯔꯤꯛ ꯅꯪ ꯐꯥꯈꯤꯕ ꯂꯥꯏꯔꯤꯛꯇꯣ ꯑꯝꯛꯇꯪ ꯊꯤꯖꯤꯜꯂꯛꯑꯣ ꯑꯝꯇ ꯍꯩꯔꯨꯔꯦ ꯑꯩꯁꯨ ꯈꯪꯍꯧꯕ ꯌꯥꯕ ꯌꯧꯔꯛꯡꯒꯦ
ꯎꯝ ꯎꯝ ꯀꯩꯅꯣ ꯀꯩꯕꯨ ꯄꯥꯏꯣꯅꯣ ꯀꯥꯎꯕ ꯀꯥꯎꯔꯦ ꯅꯣꯡ ꯇꯥꯕ꯭ꯔꯣ ꯅꯣꯏꯔꯣꯝꯗ
ꯉꯁꯥꯏ ꯇꯥꯔꯝꯃꯦ ꯑꯃꯨꯛ ꯍꯥꯡꯉ ꯑꯩꯈꯣꯏ ꯑꯃꯨꯛ ꯃꯪꯉꯛꯑꯦ ꯅꯨꯡꯁꯨ ꯀꯥꯏꯌꯨꯛ ꯀꯥꯏ ꯁꯤꯠꯂꯤ
ꯑꯩꯈꯣꯏꯅ ꯐꯦꯟ ꯃꯈꯣꯠꯂꯅ ꯅꯅꯨꯡ ꯇꯥꯔꯒ ꯇꯥꯗꯣꯏꯔꯒꯌꯥ ꯃ ꯇꯥꯗꯩ
ꯍꯥꯏꯗꯤ ꯀꯅꯥ ꯀꯅꯥ ꯀꯅꯥ ꯂꯩꯅꯣꯅꯣ ꯍꯧꯖꯤꯛ
ꯑꯩꯔꯣ ꯏꯃꯥꯟꯅꯕꯤ ꯑꯃ ꯅꯣꯏ ꯅꯣꯏ ꯂꯥꯎꯕꯗꯣ ꯉꯧꯔꯣꯡ ꯉꯧꯔꯒ ꯏꯇꯦꯟ ꯇꯦꯜꯂꯒ ꯑꯗꯨꯏꯗꯨ ꯂꯩꯃꯤꯅꯦ
ꯌꯦꯠ
ꯃꯥꯗ ꯃꯥꯗ ꯑꯩ ꯏꯅꯥꯛꯇ ꯇꯨꯝꯃꯔꯤ ꯑꯗꯨꯒꯤ ꯃꯥꯗꯣ ꯑꯩꯒ ꯇꯨꯝꯃꯤꯟꯅꯩꯌꯦ ꯑꯩ ꯏ ꯊꯅ ꯇꯨꯝ ꯅꯨꯡꯉꯥꯏꯔꯣꯏꯗꯅ ꯃꯥꯁꯤ ꯂꯥ ꯇꯨꯝꯃꯩꯌꯦ ꯑꯩ ꯁꯦꯟꯅꯕꯤ ꯕꯤꯗꯤ ꯃꯥꯅ ꯑꯗꯨꯒꯤ ꯃꯥ ꯍꯧꯖꯤꯛꯁꯨ ꯂꯥꯛꯄ ꯉꯁꯥꯏꯗꯨ ꯄꯨꯡ ꯃꯥꯄꯟꯗ ꯍꯧꯒꯠꯄ ꯏꯕꯥꯅꯤꯅꯣ
ꯏꯃ
ꯕ ꯇ ꯋꯥ ꯅꯨ ꯇꯔ ꯑꯦ ꯕ꯭ꯔꯁ ꯇꯣꯉꯥꯟ ꯄꯨꯡ ꯇꯔꯥ ꯇꯥꯒꯦ ꯇꯧꯔꯛꯑꯦ ꯑꯗꯨꯏꯗꯩꯗꯤ ꯑꯃꯨꯛ ꯏꯕꯥꯅꯤꯁꯤ ꯀꯃꯔꯁꯂꯣꯝꯒꯤꯗ ꯀꯣꯏꯕ ꯑꯃꯨꯛ ꯉꯥꯏꯍꯥꯛ ꯆꯠꯂꯨꯔꯦ ꯑꯗꯨꯗꯩ ꯍꯜꯂꯛꯑꯒ ꯑꯃꯨꯛ ꯑꯩꯁꯤ ꯁꯨꯝ ꯍꯤꯞꯄ ꯂꯩꯔꯝꯕ ꯑꯗꯨꯗ ꯅꯪꯅ ꯐꯣꯟ ꯇꯧꯔꯛꯄ
ꯋꯥꯔꯤꯁꯦ ꯌꯥꯝ ꯅꯨꯡꯉꯥꯏꯔꯤꯅꯦ
ꯅꯨꯡꯉꯥꯏꯔꯤꯌꯦ ꯅꯨꯡꯉꯥꯏꯌꯦ ꯅꯨꯡꯉꯥꯏꯌꯦ ꯑꯦ
ꯏꯃꯥꯟꯅꯕꯤꯒꯤ ꯈꯣꯟꯖꯦꯜꯁꯤ ꯇꯥꯕ ꯃꯇꯝꯗ ꯑꯩꯗꯤ ꯈꯪꯗꯦ ꯋꯥꯈꯜꯁꯤ ꯌꯥꯡꯗꯤꯦ ꯌꯥꯡꯉꯦ ꯍꯥꯏꯕꯅꯤꯗ ꯑꯗꯨꯅ ꯏꯁꯩ ꯃꯇꯦꯛ ꯑꯃꯇꯪ ꯁꯛꯂꯛꯑꯣ ꯍꯥꯏꯕ ꯔꯥꯏꯝ ꯑꯣꯏꯔꯁꯨ ꯁꯛꯂꯛꯑꯣ ꯑꯩ ꯇꯥꯒꯦ
ꯕꯥꯕꯥ ꯕ꯭ꯂ ꯁꯤ ꯍꯦꯄꯤ ꯌꯌꯨ ꯑꯦꯅꯤꯋꯜ ꯇꯁꯔꯔꯔꯤꯁ ꯐꯜ ꯋꯥꯟ ꯐꯣꯔ ꯃꯥꯏ ꯃꯥꯁꯇꯔ ꯋꯥꯟ ꯐꯣꯔ ꯃꯥꯏ ꯗꯝ
ꯋꯥ
ꯑꯦꯅ ꯋꯥꯟ ꯐꯣꯔ ꯂꯤꯇꯜ ꯣꯣꯌ ꯍꯜ ꯆꯗ꯭ꯔꯦ
ꯑꯗꯨ ꯃꯈꯥꯗ ꯀꯩꯅꯣꯝ ꯈꯣꯡꯒꯨꯝ ꯇꯧꯗꯥꯏꯅꯦ ꯍꯥꯃꯦꯡꯂ
ꯍ
ꯑꯁ ꯅꯍ ꯅꯠꯇꯦ ꯅꯪ ꯅꯈꯣꯟꯁꯨ ꯌꯥꯝ ꯐꯖꯔꯦ ꯅꯪ ꯀꯃꯥꯏꯅ ꯏꯁꯩ ꯇꯝꯃꯝꯗ꯭ꯔꯤꯅꯣꯕꯅꯤꯗ
ꯑꯩ ꯏꯁꯩ ꯇꯝꯃꯗꯣꯏꯅꯦ
ꯑꯩꯈꯣꯏꯆꯦꯗꯁꯨ ꯅꯪꯅ ꯍꯥꯏꯕ꯭ꯔꯣ ꯔꯤꯌꯦꯛ ꯇꯧꯕꯩꯗꯣ ꯒ꯭ꯔꯤꯟ ꯂꯤꯄꯤ ꯅꯨꯄꯤꯗ ꯔꯤꯌꯦꯛ ꯇꯧꯕꯩꯗꯣ
ꯑꯣ ꯑꯗꯨꯏꯗꯣ ꯍꯥꯏꯗꯦ ꯃꯥ ꯊꯦꯡꯅꯔꯝꯅꯦ ꯑꯗꯨꯅꯅꯦ
ꯊꯃꯣꯏꯁꯦ ꯊꯃꯣꯏꯅ ꯀꯥꯏꯕꯕꯨꯃꯛ ꯊꯣꯛꯊꯣꯛ ꯄꯔ
ꯊꯣꯛꯇꯕꯅꯦ ꯑꯗꯨꯅ ꯑꯗꯨꯝ ꯆꯥꯛꯑꯒ ꯂꯩꯌꯣ
ꯑꯗꯨꯅꯦ ꯀꯃꯥꯏꯅ ꯇꯧꯗꯅꯠꯇꯦ ꯀꯥꯏꯕ ꯃꯇꯝ ꯅꯞꯁꯤꯅꯉꯥꯏꯒꯤ ꯁꯨꯄꯔ ꯒ꯭ꯂꯂꯨꯁꯤ ꯄꯨꯊꯣꯛ ꯊꯣꯔꯛꯑꯃꯤꯅꯣ ꯍꯥꯏꯕꯅꯤꯗ ꯒꯝ ꯍꯥꯏꯕ ꯒꯝꯁꯦ
ꯅꯪꯗꯤ ꯑꯗꯨꯅ ꯅꯞꯄꯁꯨ ꯍꯩꯖꯔꯝꯃꯣꯏꯗꯣ
ꯍꯌꯦ ꯍꯌꯦ ꯍꯌꯦ ꯑꯩ ꯅꯞꯁꯤꯟꯈꯤꯕꯗꯒꯤ ꯑꯩ ꯁꯨꯀꯥꯏ ꯀꯥꯏꯒꯗꯕ ꯌꯥꯝꯃꯟ ꯀꯟꯃꯟꯈ꯭ꯔꯔꯤ ꯀꯔꯝꯕ ꯕ꯭ꯂꯨꯅꯣ ꯈꯪꯗꯦ
ꯐꯩꯌꯦ ꯑꯗꯨꯗꯤ ꯑꯩꯈꯣꯏ ꯕꯥꯒꯤ ꯒ꯭ꯂꯨꯗꯨꯒ ꯆꯞ ꯃꯥꯟꯅꯩꯌꯦ ꯌꯥꯡꯈꯩ ꯄꯤꯕꯤꯗꯣ ꯂꯪꯐꯧ ꯂꯪꯗ ꯁꯠ ꯂꯥꯎ ꯇꯥꯀꯥꯟꯗ ꯃꯅꯤꯟ ꯊꯣꯛꯄꯤꯗꯣ ꯑꯗꯨꯗ ꯆꯞ ꯃꯥꯟꯅꯩ ꯅꯪꯒ
ꯈꯪꯗꯦ ꯈꯪꯗꯦ ꯑꯩꯒꯤ ꯊꯝꯃꯣꯏꯔ ꯍꯥꯏꯗꯤ ꯌꯥꯝꯃꯟ ꯀꯟꯅ ꯐꯥꯖꯤꯟꯈ꯭ꯔꯕ ꯀꯩꯅꯣꯝ ꯇꯧꯔꯦ ꯁ ꯄꯥꯏꯔꯒ
ꯌꯥꯝ ꯍꯩꯀꯣ ꯃꯤ ꯃꯆꯥꯗꯤ
ꯃꯐꯝꯁꯦ ꯌꯥꯝ ꯁꯄꯣꯔꯀꯦꯇꯤꯞ ꯑꯣꯏꯗ꯭ꯔꯣ ꯈꯔ ꯈꯔ ꯔꯤꯐ꯭ꯔꯦꯁꯤꯡ ꯑꯣꯏꯕ ꯃꯐꯝꯗ ꯁꯥꯟꯅꯁꯦꯕ꯭ꯔꯣ ꯋꯥꯔꯤꯁꯦ
ꯅꯪ ꯏꯪꯂꯤꯁ ꯃꯦꯂ
ꯃꯥꯏꯁꯔꯤ ꯃꯥꯏꯁꯔꯤ ꯃꯥꯏꯁꯣꯔꯤ
ꯑꯁ ꯆꯞ ꯃꯥꯟꯅꯩꯅ ꯃꯥꯏꯁꯣꯔꯤꯗꯨ ꯀꯅꯥꯅꯣꯝꯁꯨ ꯉꯁꯥꯏ ꯉꯔꯥꯡꯅꯣ ꯍꯥꯏꯔꯛꯈꯤꯕꯅꯤꯅꯦ ꯑꯗꯨꯒꯤ ꯃꯥꯏ ꯁꯣꯔꯤꯗꯣ
ꯀꯅꯥꯅ
ꯀꯥꯎꯔꯦ ꯀꯅꯥꯅ ꯅꯪꯅꯔꯣꯑꯣꯅꯦ ꯅꯪꯅꯔꯛꯣ ꯉꯥꯏꯍꯥꯛ ꯏꯕꯥꯅꯤ ꯋꯥꯔꯤ ꯁꯥꯟꯅ ꯉꯥꯟꯅꯔꯣ ꯅꯪ ꯍꯥꯏꯔꯈꯤꯕꯗꯣ ꯃꯥꯏꯁꯣꯔꯤ ꯍꯥꯏꯌꯣ ꯍꯥꯏꯕꯗꯣ ꯅꯪꯅ ꯃꯥꯅꯦ ꯉꯔꯥꯡꯅꯦ ꯅꯪꯅꯅꯦ ꯅꯪꯅꯅꯦ ꯉꯔꯥꯡꯅꯦ
ꯑꯩꯗꯤ ꯈꯤꯇꯪ ꯈꯪꯕ ꯍꯥꯏꯗꯤ ꯕ꯭ꯔꯦꯟꯁꯦ ꯑꯩ ꯂꯥꯏꯔꯤꯛꯇ ꯁꯨꯝ ꯄꯥꯈꯤꯕꯒꯤ ꯍꯥꯏꯗꯤ ꯑꯇꯣꯞ ꯋꯥꯈꯜꯂꯣꯟꯁꯦ ꯀꯔꯤꯝ ꯆꯪꯒꯟꯗꯦꯕ ꯑꯩꯉꯣꯟꯗ
ꯊꯥꯒ ꯐꯥꯔꯌꯥ
ꯑꯗꯣꯁꯥꯏ ꯎꯏ ꯎꯏ ꯎꯏ ꯎꯏ ꯎꯏ ꯎꯏ ꯎꯏ ꯎꯏ ꯎꯏ
ꯍꯅꯤ
ꯑꯣꯏ ꯑꯣꯏ ꯑꯣꯏ ꯑꯣꯏꯏ ꯑꯣꯏꯏ ꯑꯣꯏꯏ ꯑꯣꯏꯏ ꯑꯣꯏꯏ
ꯏꯃꯥꯟꯅꯕꯤ ꯑꯃꯗꯨꯁꯨ ꯋꯥꯔꯤ ꯁꯥꯟꯅꯁꯦ ꯍꯥꯏꯔꯝꯃꯒ ꯐꯣꯟ ꯉ ꯀꯦꯝꯞ ꯇꯧꯔꯛꯈꯤꯗꯩ ꯊꯕꯛ ꯌꯥꯝ ꯆꯤꯟꯈ꯭ꯔꯕ ꯃꯥꯜꯂꯦ
ꯃꯥꯒꯤ ꯗꯤ ꯁꯣ ꯃꯦꯅꯤ ꯄꯤꯄꯜꯁ
ꯑꯁ ꯅꯪ ꯏꯪꯂꯤꯁꯅꯦ
ꯃꯥꯒꯤꯗꯤ ꯃꯦꯅꯤ ꯃꯦꯅꯤ ꯐ꯭ꯔꯦꯟꯁ
ꯑꯥꯐ ꯏꯕꯥꯅꯤꯅ ꯀꯩꯗꯧꯔꯤꯕ ꯑꯗꯨꯗꯤ
ꯑꯩꯗꯤ ꯂꯥꯏꯔꯤꯛ ꯁꯨꯝ ꯄꯥꯝꯕ ꯑꯗꯣ ꯑꯩꯒꯤ ꯂ ꯄꯥꯛꯗꯨ ꯅꯪ ꯑꯦ ꯑꯩꯁꯨ ꯂꯛ ꯄꯗꯨꯣ ꯉꯥꯛꯇꯪ ꯋꯥꯔꯛꯄꯣꯏ ꯄꯣꯠꯊꯥꯕ ꯑꯣꯏꯅ ꯅꯪꯉꯣꯟꯗ ꯑꯦ ꯏꯃꯥꯟꯅꯕꯤꯁꯤꯕꯨ ꯀꯔꯝ ꯀꯔꯝ ꯇꯧꯔꯤꯗꯅ ꯆꯥꯛ ꯏꯁꯤꯡꯕꯨ ꯆꯥꯈ꯭ꯔꯕꯣ ꯀꯃꯥꯏ ꯀꯃꯥꯏ ꯇꯧꯔꯤꯒꯦ ꯃꯥꯁꯤꯅ ꯂꯥꯏꯔꯤꯛ ꯀꯥ ꯄꯥꯏꯔꯤꯕ ꯄꯥꯗꯕ꯭ꯔꯥ ꯅꯨꯡꯁꯤꯕꯒꯤ ꯍꯪꯉꯛꯏꯅꯦ ꯍꯥꯏꯕꯅꯤꯗ
ꯃꯦꯗꯤꯌꯅꯦ ꯈꯜꯂꯒ ꯇꯧꯔꯛꯄꯗꯤ ꯅꯠꯇꯦꯀꯣ
ꯑꯩꯗꯤ ꯏꯃꯥꯟꯅꯕꯤ ꯂꯥꯏꯔꯤꯛ ꯄꯥꯔꯤꯕ꯭ꯔꯥ ꯍꯪꯕꯒꯤ ꯇꯧꯔꯛꯄꯅꯦ
ꯎꯝ ꯂꯥꯏꯔꯤꯛꯁꯦ ꯌꯥꯝꯃꯟ ꯄꯥꯗꯅ ꯋꯥꯗꯅ ꯍꯤꯄꯝꯕꯅꯤꯅꯦ ꯉꯥꯏꯍꯥꯛ
ꯐꯩ ꯍꯤꯞꯀꯗꯕꯅꯤ ꯄꯣꯊꯥꯒꯗꯕꯅꯤ ꯍꯛꯆꯥꯡ ꯐꯅ ꯂꯩꯒꯗꯕꯅꯤ ꯏꯃꯅ ꯂꯥꯏꯔꯤꯛ ꯌꯥꯝꯟꯅ ꯄꯥꯔꯤ ꯉꯥꯎꯈꯤꯕꯅꯤꯀꯣ
ꯑꯪ ꯑꯩꯗꯤ ꯑꯗꯨꯃꯥꯏꯅ ꯇꯧꯕꯗꯣ ꯍꯩꯅꯗꯦꯕ ꯍꯥꯏꯗꯤ ꯂꯥꯏꯔꯤꯛꯛꯇ ꯉꯥꯎꯒꯦ ꯍꯥꯏꯕꯗꯨꯣ ꯃꯤ ꯃꯃꯥꯅ ꯌꯥꯝ ꯏꯀꯥꯏꯗ꯭ꯔꯣ
ꯑꯁ ꯑꯗꯨꯗꯤ ꯅꯪꯒꯤ ꯅꯪ ꯅꯃꯥꯏꯗꯣ ꯑꯇꯤꯌꯥ ꯃꯊꯛꯇ ꯊꯥꯡꯒꯠꯄꯅꯤꯅꯦ
ꯅꯨꯝ ꯀꯨꯝꯩꯗꯣ ꯑꯇꯤꯌꯥ ꯑꯃꯊꯛꯇꯗ ꯊꯥꯡꯒꯠꯄꯅꯦ ꯑꯗꯨꯗꯤ
ꯎ ꯎꯝ
ꯑꯩ ꯏꯆꯦꯒꯤ ꯑꯅꯧꯕ ꯃꯥꯒꯤ ꯆꯥꯎꯈꯠ ꯊꯧꯔꯥꯡ ꯃꯌꯥꯝꯁꯦ ꯅꯪ ꯁꯨꯛꯀꯪ ꯈꯪꯉꯝꯃꯤꯔꯣꯏ
ꯃꯥ ꯍꯧꯖꯤꯛ ꯄꯩꯁꯥ ꯌꯉꯥ ꯇꯥꯟꯈ꯭ꯔꯦ ꯃꯥ ꯍꯧꯖꯤꯛ ꯐꯤ ꯐꯤ ꯑꯩꯅ ꯍꯪꯉꯦ ꯃꯥꯒꯤ ꯐꯤꯅꯦ ꯇ꯭ꯔꯥꯏ ꯇꯥ ꯇ꯭ꯔꯥ ꯇꯔꯠ ꯀꯈꯔꯦ ꯍꯥꯏꯕ
ꯑꯣ ꯑꯩꯈꯣꯏꯁꯦꯗꯣ ꯑꯩꯅ ꯍꯪꯉ ꯃꯇꯝꯗꯗꯤ ꯃꯥꯗꯤ ꯑꯥꯏ ꯑꯦ ꯑꯦꯁꯀꯤ ꯏꯟꯇꯔꯚꯤꯌꯨ ꯂꯧꯗꯧꯔꯤ ꯑꯗꯨꯅ ꯂꯥꯏꯔꯤꯛꯇ ꯄꯥꯏ ꯍꯥꯏ
ꯑꯗꯣ ꯑꯗꯨꯣ ꯍꯧꯖꯤꯛꯄꯨꯗꯤ ꯂ ꯄꯥꯔꯝꯝꯕꯅꯤ ꯃꯥ ꯑꯃꯨꯛ ꯃꯥ ꯊꯕꯛ ꯂꯣꯏꯁꯤꯟꯈ꯭ꯔꯕꯩ ꯃꯥꯗꯤ ꯄꯩꯁꯥꯁꯨ ꯇꯥꯜꯂꯤ ꯂꯥꯏꯔꯤꯛꯁꯨ ꯄꯥꯏ ꯑꯅꯕꯨ ꯑꯥꯏ ꯑꯦꯁ ꯑꯣꯏꯗ꯭ꯔꯗꯤ ꯀꯅꯥꯅ ꯑꯣꯏꯗꯣꯏ
ꯃꯥꯅꯦ ꯆꯨꯝꯃꯤ ꯆꯨꯝꯃꯤ ꯅꯪꯅꯕꯨ ꯍꯥꯏꯔꯛꯦ ꯄꯨꯂꯞ ꯆꯨꯝꯃꯤ ꯑꯩ ꯑꯔꯥꯟꯕ ꯋꯥꯍꯩ ꯀꯔꯤꯝꯇ ꯍꯥꯏꯔꯣꯏ ꯈꯨꯗꯤꯡꯃꯛ ꯆꯨꯝꯃꯤ
ꯑꯗꯨꯅꯤ
ꯂꯥꯜꯂꯁꯨ ꯆꯨꯝꯃꯤ ꯍꯥꯏꯒꯅꯤ ꯑꯩꯅ
ꯑꯗꯨꯅꯤ